ꯕꯥꯂ‌ꯦꯁ‌ꯣꯔꯤ ꯍꯥꯎ ꯇꯥꯔꯕ‌ꯣ
ꯇꯥꯔꯦ ꯇꯥꯔꯦ ꯀꯣꯜꯗ ꯀꯣ ꯀꯩꯅꯣ ꯇꯧꯔ ꯂꯩꯈꯔꯤꯅꯦ ꯍꯥꯏꯕ ꯎꯝ ꯌꯥꯗ꯭ꯔꯤꯅꯤ ꯇꯧꯕ
ꯕꯤꯖꯤ ꯍꯥꯏꯔꯦꯕ ꯂꯥꯏꯟ ꯕꯤꯖꯤ
ꯑꯥ ꯂꯥꯟꯕꯤꯖꯤ ꯍꯥꯏꯔꯩꯏꯕ
ꯏꯃꯥꯟꯅꯕꯤꯅ ꯃꯦꯁꯦꯁ ꯊꯥꯔꯛꯑꯦ ꯑꯗꯨꯒꯤ ꯃꯥꯜꯂ‌ꯦ
ꯌꯨ ꯄꯤ ꯑꯥꯏ ꯑꯥꯏꯗꯤ ꯌꯨ ꯄꯤ ꯑꯥꯏ ꯑꯥꯏꯗꯤ ꯆꯪꯉꯒ ꯅꯪ ꯉꯁꯥꯏꯒꯤꯗ ꯊꯣꯛꯄ꯭ꯔꯥ
ꯃꯤꯁꯇ ꯁꯦꯝꯍꯜꯂꯦ ꯑꯩꯁꯨ ꯈꯪꯗꯦ ꯃꯤꯁꯇ ꯑꯩ ꯖꯤꯄꯦꯗꯣ ꯍꯪꯉꯦ ꯇ‌ꯣꯛꯑ‌ꯦꯌꯦ ꯗꯨꯒꯥ ꯃꯤꯁꯇꯥ ꯁꯦꯝꯍꯜꯂꯦ
ꯎꯝ
ꯑꯩ ꯃꯤꯁꯅ ꯀꯣꯄꯤ ꯇꯧꯕ ꯍꯩꯕꯀꯣ
ꯃꯤꯁꯅ ꯀꯩꯀꯩ ꯍꯥꯏꯔ ꯉꯛꯀꯦꯕ ꯌꯨ ꯄꯤ ꯑꯥꯏ ꯑꯥꯏ ꯗꯤ ꯍꯪꯉꯛꯄꯔ꯭ꯕ
ꯍꯪꯉꯛꯇꯦ ꯀꯩꯅꯣꯗꯒꯤ ꯑꯗꯨꯝ ꯀꯣꯄꯤ ꯇꯧꯔ‌ꯦ ꯑꯗꯨꯒ ꯑꯩꯒꯤ ꯃꯤꯡ ꯆꯪꯉꯦ ꯑꯗꯨꯗꯨꯒ ꯀꯩꯅꯣꯝ ꯇꯧꯔ ꯌꯥꯔ‌ꯦ
ꯑꯣ ꯖꯤꯄꯦꯗ ꯆꯪꯉꯒ
ꯍꯣꯏ ꯅꯪꯁꯦ ꯊꯧꯕꯥꯜ ꯑꯗꯒꯤ ꯀꯣ
ꯅꯠꯇꯦ ꯑꯩꯗꯤ ꯂꯥꯥꯡꯃꯩ
ꯑ ꯀꯔꯤ
ꯂꯥꯥꯡꯃꯩ ꯗꯣꯡꯗꯩꯅꯦꯕ
ꯂꯥꯞꯄꯤꯅꯦ ꯑꯗꯨꯗꯤ
ꯑ
ꯁꯤꯗꯒꯤ ꯀꯌꯥꯝ ꯂꯞꯀꯦ
ꯁꯤꯗꯒꯤ ꯌꯥꯝ ꯂꯥꯞꯄꯤꯗ ꯄꯨꯡ ꯄꯨꯡꯒꯥꯏ ꯑꯃꯃꯨꯛ ꯍꯦꯟꯅ ꯆꯥꯡꯅ
ꯑꯩꯈꯣꯏꯒꯤꯗꯦ ꯍꯦꯜꯂꯤꯅꯦ
ꯍꯥꯥ
ꯑꯩꯈꯣꯏꯒꯤꯅ ꯍꯦꯜꯂꯦꯕ ꯂꯥꯞꯄ
ꯍꯦꯂ ꯃꯣꯏꯗꯥ
ꯍꯦꯂꯤ ꯄꯨꯡ ꯑꯅꯤ ꯆꯪꯉꯦ ꯄꯨꯡ ꯑꯅꯤ ꯍꯦꯜ ꯂꯩꯕꯦꯝꯃ ꯃꯣꯏꯔꯥꯡ ꯄꯨꯨꯔꯦꯅ ꯍꯥꯏꯔꯒ
ꯎꯝ
ꯌꯥꯏ ꯄꯣꯀꯣꯗꯤ ꯌꯥꯝ ꯅꯥꯛ ꯑ ꯏꯕꯦꯝꯃꯥ ꯌꯥꯏꯔꯤꯄꯣꯛꯀꯤ ꯁꯤꯒꯤ ꯂꯝꯕꯤ ꯁꯤꯗꯩꯗ ꯌꯥ ꯍꯣꯏ ꯑꯥ ꯑꯥ ꯍꯣꯏ ꯍꯣꯏ ꯌꯥꯏꯔꯤꯄꯣꯛ ꯊꯣꯏꯅꯣ ꯁꯤꯁꯤꯕ ꯄꯤ ꯂꯂꯝꯕꯤꯖꯦ
ꯎꯝ
ꯍꯪꯀꯠꯂꯦ ꯑꯃꯨꯛ ꯍꯟꯗꯔ꯭ꯦ ꯍꯟꯊꯔꯦ ꯍꯟꯀꯠ ꯍꯟꯊꯟꯀꯥꯟꯗ ꯑꯁꯤꯒꯨꯝꯕꯁꯦ ꯑꯅꯤꯔꯛ ꯀꯨꯝꯕ ꯑꯗꯨ ꯃꯥꯔꯦ
ꯄꯅꯦ
ꯂꯥ ꯄꯤꯕꯦ ꯃꯥ ꯑ ꯑꯗꯒꯤ ꯂꯛꯄ ꯃꯖ ꯑꯁ ꯈꯝꯗꯦ
ꯋꯥꯔꯒꯅꯤ ꯑꯃꯨꯛ ꯑ ꯍꯨ ꯂꯥꯏꯔ ꯄꯥꯗꯗ
ꯃ ꯃꯈꯅ ꯅꯨꯡꯉꯥꯏꯔꯣꯏꯗꯣꯏ ꯅꯠꯇ꯭ꯔꯥ ꯂꯝ ꯂꯥꯞꯄꯦ ꯈꯜꯂꯒꯗꯤ ꯆꯥꯅꯤꯡꯗ
ꯂꯝ ꯂꯥꯞꯄꯗꯤ ꯑꯁ ꯆꯂꯦꯕ ꯆꯠꯄ ꯑꯩꯁꯨ ꯍꯥꯏꯗꯤ ꯏꯁꯥꯗꯣ ꯑ ꯍꯥꯏꯗꯤ ꯏꯁꯥꯗꯣ ꯀꯩꯅꯣ ꯒꯥꯔꯤ ꯁꯥꯡꯅ ꯆꯣꯡꯕ ꯌꯥꯗꯦꯕ
ꯃꯥꯣꯏ ꯃꯥ ꯍ ꯒꯥꯔꯤꯨꯗꯤ ꯑꯩꯈꯣꯏꯔꯣꯝ ꯃꯤꯅ ꯂꯥꯏꯔꯤꯁꯦ ꯆꯦꯟꯕꯤꯕ
ꯑꯥ
ꯑꯗꯨꯗꯨꯅꯦ ꯑꯩꯈꯣꯏ ꯏꯁꯥꯒꯤ ꯒꯥꯔꯤ ꯅꯠꯔꯗꯤ ꯌꯥꯗꯗꯤ
ꯁꯤ ꯁꯤ
ꯇꯧꯔꯤꯁ
ꯎꯝ
ꯆꯦꯜꯂꯝꯃꯦ ꯍꯥꯟꯅ ꯌꯥꯝꯅ ꯑꯗꯣ ꯀꯨꯀꯤ ꯂꯩꯔꯝꯃꯦꯕ
ꯆꯦ
ꯁꯤꯌꯦ
ꯍ ꯅꯠꯇꯦ ꯇꯞꯅ ꯉꯥꯡꯉꯣ ꯍꯥꯏꯕ ꯁ꯭ꯋꯥꯏꯗ ꯂꯥꯛꯁꯜꯂꯦ ꯑꯗꯨꯗꯨꯒ ꯂꯥꯡꯁꯜꯜꯂꯤ ꯑꯣ ꯌꯥꯏꯕ ꯀꯗꯧ꯭ꯔꯦ ꯅ
ꯁꯤꯗꯩꯅꯅꯦ ꯌꯥꯏꯄꯣꯛ ꯐꯥꯎ ꯆꯠꯂꯦꯗꯅ ꯁꯤꯒꯤ ꯂꯝꯕꯤꯖꯧ ꯂꯩꯔꯕ ꯑꯗꯌꯦ ꯌꯥꯏꯔꯤꯄꯣꯛ ꯀꯩꯊꯦ ꯃꯔꯕꯤꯈꯪ꯭ꯔꯥ
ꯈꯪꯗꯦ ꯑꯩ ꯒꯥꯔꯤ ꯄꯨꯡ ꯃꯅꯨꯡ ꯆꯪꯗ꯭ꯔꯦ ꯑ ꯑꯃꯨꯛꯐꯥꯎ
ꯌꯥꯝꯕꯦꯝꯗꯤ ꯈꯪꯕ꯭ꯔꯥ ꯇꯥꯔꯔꯕ
ꯇꯥꯗ꯭ꯔꯤ ꯍꯥꯏꯕ
ꯌꯥꯏꯕꯣꯐꯥꯎ ꯆꯠꯂꯅꯤ ꯌꯥꯏꯕꯣꯝ ꯕꯖꯥꯔ ꯂꯩꯔꯅꯤ ꯑꯗꯒꯤ ꯌꯥꯝꯕꯦꯝꯅ ꯅꯇꯩꯦ ꯇꯣꯞ ꯂꯩꯔꯅꯤꯅ ꯇꯣ ꯃꯊꯪ ꯌꯥꯝꯗꯔ ꯆꯠꯄꯅꯦꯕ ꯌꯥꯝꯕꯦꯝꯒꯤ ꯃꯊꯪ ꯆꯪꯉꯝꯗꯕꯤ ꯑꯃ ꯂꯩꯔꯅꯤ ꯑꯗꯨꯗꯒꯤ ꯃꯊꯪꯁꯤꯗ ꯈꯨꯜ ꯑꯃꯨꯛ ꯃꯣꯏ ꯅꯨꯡꯒꯥ ꯅꯨꯄꯤꯅ ꯑꯃ ꯂꯩꯔꯅꯤ ꯅꯨꯡꯉ ꯅꯨꯄꯤꯒꯤ ꯃꯊꯪꯁꯤꯗ ꯑꯃꯨꯛ ꯐꯤ ꯇꯔꯥꯃꯨꯛ ꯂꯩꯗꯣꯏꯅꯦꯕ ꯄꯤ ꯇ꯭ꯔꯥ ꯀꯧꯕꯧꯕ ꯂꯝꯁꯤꯒꯤ ꯊꯪ ꯑꯃꯨ ꯑ ꯅꯣꯡꯕ꯭ꯔꯪ ꯂꯩꯗꯣꯏꯅꯦꯕ ꯅꯠꯇꯦ ꯉꯥꯃꯨꯈꯣꯡ ꯂꯩꯗꯣꯏꯅꯦ ꯉꯥꯃꯨꯈꯣꯡꯒꯤ ꯃꯊꯪꯁꯨ ꯅꯣꯡꯕ꯭ꯔꯪ ꯂꯩꯗꯣꯏꯅꯦꯕ ꯅꯣꯡꯕ꯭ꯔꯪꯒꯤꯊ ꯊꯪꯁꯦ ꯀꯩꯊꯦ ꯃꯥꯟꯕꯤꯀꯣ ꯑꯗ ꯀꯩꯊꯦꯜ ꯃꯥꯟꯕꯤꯒꯤ ꯃꯊꯪꯁꯦ ꯀꯨꯀꯤ ꯍꯣꯏ ꯀꯨꯀꯤ ꯇꯥꯏꯑꯕ ꯁꯤꯗꯒꯤꯅ ꯇ ꯃꯣꯏ ꯔꯝꯄꯨꯔꯠ ꯃꯣꯡꯁꯦ ꯀꯨꯀꯤ ꯇꯥꯏꯌꯦꯕꯀꯣ ꯍꯪ ꯋꯥꯕꯨꯔꯥꯛꯄ꯭ꯔꯕ ꯅꯠꯇꯦ ꯃꯌꯥꯏꯗ ꯂꯝ ꯑꯃ ꯂꯩ ꯂꯥꯏ
ꯑꯗꯨꯗꯤ ꯅꯣꯏ ꯂꯝ ꯂꯥꯏ ꯍꯟꯇꯛ ꯆꯦꯟꯕ ꯌꯥꯎꯕ꯭ꯔꯥ
ꯌꯥꯎꯔꯤꯅꯦ ꯌꯥꯝ ꯀꯦ ꯂꯩꯔꯝꯃꯦ ꯍꯧꯗꯛ ꯀꯦꯝꯇ ꯂꯩꯔꯝꯃꯦ
ꯑꯣ
ꯎꯅꯦ ꯑꯗꯨ ꯃꯌꯥꯏꯁꯤꯗ ꯂꯝ ꯑꯃ ꯂꯩꯕ ꯍꯟꯗꯛ ꯌꯨꯝ ꯃꯩ ꯆꯥꯛꯄꯗꯒ ꯌꯥꯎꯈꯤꯕꯅꯦꯕ ꯀꯨꯀꯤꯅ ꯌꯨꯝ ꯃꯩ ꯊꯥꯔꯝꯕꯒꯤ ꯂꯥꯏꯈꯣꯡꯉꯅ ꯑꯗꯣ ꯃꯣꯏ ꯃꯣꯏꯒꯤ ꯂꯝꯁꯦ ꯑꯃꯨꯛ ꯂꯩꯔꯒ ꯑꯗꯨꯒ ꯁꯤꯒꯤ ꯂꯥꯏꯈꯣ ꯂꯩꯩ ꯑꯩꯅ ꯃꯣꯏꯔꯥꯡ ꯄꯔꯦꯟꯐꯥꯎꯒꯤ ꯂꯝꯁꯦ ꯑꯃꯨꯛ ꯂꯣꯏ ꯍꯥꯡꯉꯦꯕ ꯀꯨꯐ ꯂꯩꯔꯝꯃꯒ ꯍꯧꯖꯤꯛꯇꯤ ꯃꯣꯏ ꯂꯣꯏ ꯆꯦꯟꯗ꯭ꯔꯦꯗꯅ ꯑꯗꯨꯒꯤ ꯖꯪꯒꯜ ꯂ ꯂꯩꯔꯦꯕ ꯄꯨꯔꯥ ꯑꯗꯨꯅ ꯂꯥꯏꯒꯤꯁ ꯊꯣꯡꯖꯟꯁꯦ ꯐꯔꯛ ꯇꯥꯕ ꯂꯝꯕꯤꯁꯨ ꯐꯠꯇꯦ
ꯅꯣꯏ ꯑꯗꯣꯝꯁꯨ ꯂꯥꯏ ꯌꯥꯝ ꯅꯤꯡꯅꯕ꯭ꯔꯥ
ꯅꯤꯡꯗꯦꯗꯒꯂꯔꯦ
ꯍꯝ
ꯁ
ꯌꯥꯏꯔꯤꯄꯣꯛ ꯀꯥꯏꯅꯒ ꯍꯥꯏꯕꯁꯤ ꯂꯥꯏꯅꯤ ꯃꯗ꯭ꯔꯣ ꯍꯥꯏꯗꯤ ꯑꯃ ꯋꯥꯔꯤ ꯑꯃꯁꯨ ꯂꯩ ꯅ ꯅꯨꯄꯤ ꯑꯃ ꯇꯨꯔꯦꯟꯗ ꯀꯩꯅꯣ ꯇꯧꯈꯤꯕꯒꯤꯗꯣ ꯍꯣꯏ ꯍꯣꯏ ꯍꯣꯏ ꯑꯗ ꯂꯥꯏꯅꯤꯡ ꯂꯥꯏꯅꯤꯡꯕ ꯌꯥꯝꯅ ꯂꯩꯕꯤꯔꯝꯗꯧ ꯃꯥꯜꯂꯦ ꯍꯥꯏꯕ ꯁꯨꯝ ꯋꯥꯈꯥꯟꯗ
ꯊꯂ ꯀꯥꯏ ꯅ ꯑꯩꯈꯣꯏꯒꯤ ꯍꯥꯏꯗꯤ ꯒꯧꯔꯤꯌꯥꯔ ꯆꯠꯄ ꯇꯔ ꯄꯉꯣꯏꯖꯥꯏ ꯂꯥꯏꯗꯤ ꯃ ꯌꯥꯝ ꯀꯟꯕꯅꯦꯕ ꯀꯗ꯭ꯔꯅ
ꯑ ꯀꯣꯏꯁꯨꯅꯦ
ꯂꯣꯏꯁꯨ ꯀꯧꯔꯦꯔꯥ ꯂꯥꯏꯔꯤ ꯃꯌꯥꯝ ꯌꯥꯝ ꯀꯟꯅ ꯅꯣꯏ ꯀꯜꯂꯝꯅꯤ ꯀꯟꯒꯥ
ꯌꯥꯝꯅꯗꯤ ꯑꯣꯏꯗꯦ ꯑꯩꯈꯣꯏꯗꯤ ꯍꯣꯏ ꯃꯩꯇꯩꯅ ꯑꯃꯨꯛ ꯑꯃꯥꯡ ꯑꯁꯣꯏ ꯈꯥꯏꯗꯣꯏꯔꯕ
ꯑꯦ
ꯅꯣꯏ ꯃꯩꯇꯩꯔꯣ
ꯃꯩꯇꯩꯅꯦ
ꯎꯝ
ꯅꯣꯏ ꯑꯃꯔꯁꯣꯏ ꯈꯥꯏ ꯀꯩꯅꯣ ꯈꯥꯏꯗꯨꯗꯤ
ꯍꯣꯏ
ꯅꯣꯏ ꯀꯩꯗꯣꯒꯧꯔꯤ ꯑ ꯑꯗꯨ ꯍꯦꯉꯦ ꯈꯌꯦꯃ
ꯐꯪꯒꯦꯗ ꯈꯣꯏꯣꯏꯗꯤꯦ ꯑꯗꯨꯝ ꯑꯩꯈꯣꯏꯗꯤ ꯈꯪꯗꯌꯦ ꯌꯨꯝꯗ ꯑꯩꯈꯣꯏꯗꯤ ꯀ ꯀꯩꯅꯣ ꯇꯧꯅꯗꯦꯕ
ꯑ ꯀꯁ ꯌꯥꯗꯗꯗ
ꯑ
ꯅꯪ ꯂꯥꯏꯃꯤꯟ ꯂꯧꯔꯕ
ꯂꯧꯈ꯭ꯔꯦ ꯑꯩꯗꯤ ꯄꯤꯇ꯭ꯔꯨ ꯄꯤꯛꯉꯦꯗꯩ ꯂꯧꯈ꯭ꯔꯦꯗ ꯀ꯭ꯂꯥꯁ ꯊ꯭ꯔꯤꯗ ꯀꯩꯅꯣ
ꯑꯩ ꯂꯧꯗꯦ
ꯑꯩꯈꯣꯏ ꯆꯦꯄꯦꯠ ꯂꯥꯛꯄ ꯀꯥꯟꯗ ꯎꯝ
ꯑꯩ ꯂꯧꯗꯕꯅꯤꯅ ꯂꯩꯃꯤꯟ ꯂꯧꯔꯗꯤ ꯏꯨꯝꯁꯤꯗꯩ ꯆꯥꯛ ꯊꯣꯡꯕ ꯌꯥꯗꯦ ꯍꯥꯏ
ꯑꯥ
ꯎꯝ ꯑꯗꯒꯤ ꯈꯪꯪꯂꯗꯦ ꯑꯩꯈꯣꯏ ꯑꯩꯗꯤ
ꯕꯥꯃꯣꯟꯗ ꯇꯧꯔꯒ ꯂꯧꯅꯗꯥꯏꯅꯦ ꯑꯗꯨꯗ ꯑꯩ ꯄꯤꯛꯇ꯭ꯔ ꯄꯤꯛꯉꯩꯗ ꯑꯩ ꯀꯩꯅꯣ ꯈꯪꯗ꯭ꯔꯤꯉꯩꯗꯅꯦ ꯂꯧꯈ꯭ꯦꯔꯤꯕ
ꯑꯁ ꯌꯥꯝ ꯋꯥꯔꯝꯅꯤ ꯂꯥꯏꯃꯤꯟꯅꯧꯕꯁꯦ
ꯑꯗꯣ ꯑꯩꯈꯣꯏꯗꯤ ꯀꯔꯤꯝ ꯇꯧꯅꯗꯦꯗ ꯑꯩꯗꯤ ꯑꯗꯨꯝ
ꯑꯣ ꯀꯩꯝ ꯈꯟꯅꯗꯕ ꯀꯣ
ꯈꯅꯥꯗꯦ
ꯑꯩꯁꯨ ꯑꯗꯨꯝ ꯆꯪꯉꯤ ꯑꯗꯩ ꯑꯩꯈꯣꯏ ꯚꯕꯥꯒꯗ ꯆꯥꯛꯁꯨ ꯑꯗꯨꯝ ꯆꯥꯃꯤꯟꯅꯩ
ꯑꯥ
ꯑꯩꯈꯣꯏꯃ ꯍꯥꯏꯔꯒꯗꯤ ꯄꯨꯟꯗꯕ ꯑꯩꯒ ꯑꯩꯈꯣꯏꯕꯥ ꯍꯥꯏꯔꯒ ꯑꯗꯨꯝ ꯆꯥꯛ ꯆꯥꯃꯤꯟꯅꯩꯌꯦ ꯖꯥꯡ ꯑꯍꯥꯎꯕꯒꯨꯝꯕ ꯊꯣꯡꯉꯀꯥꯟꯗ ꯁꯟꯒꯨꯝꯕ ꯑꯣꯛꯀꯨꯝꯕ ꯊꯣꯡꯀꯥꯟꯗ
ꯑꯩꯈꯣꯏꯗꯤ ꯁꯟ ꯆꯥꯕ ꯌꯥꯗꯦ ꯑꯩꯈꯣꯏ ꯏꯃꯨꯡꯒꯤ ꯑꯣꯏꯅ
ꯒꯧꯔꯤꯔꯒꯤ ꯆꯥ ꯌꯥꯗꯕꯅꯦ
ꯎꯝ ꯑꯗꯣ ꯆꯥꯕ ꯃꯤꯕꯨꯗꯤ ꯂꯩꯅꯕꯅꯦꯕ ꯑ ꯑꯩꯈꯣꯏ ꯗꯤ ꯁꯟꯁꯨ ꯂꯣꯏꯑꯦꯕꯀꯣ ꯐꯥꯔꯝꯗ ꯑꯗꯨꯗꯒꯤ ꯑꯩꯈꯣꯏ ꯕꯥꯅ ꯅꯨꯡꯉꯥꯏꯇꯦ ꯀꯅ ꯅꯨꯡꯉꯥꯏꯇꯦꯅ ꯆꯥꯗꯕ ꯑꯗꯣ ꯑꯩꯗꯤ ꯆꯥꯈ꯭ꯔꯦ ꯑꯅꯤꯔ ꯍ ꯅꯛꯇꯤ ꯁꯨꯔꯦ ꯑꯩꯅ ꯆꯥꯕ
ꯎꯝ ꯍꯥꯎꯅꯦ
ꯍꯥꯎ ꯎ
ꯍꯥꯎ ꯑꯣ ꯌꯥꯅ
ꯑꯣꯁꯨ ꯍꯥꯎ ꯑꯣ ꯊ ꯆꯅꯦ
ꯑꯣꯀꯦ ꯃꯥꯁ ꯍ ꯍꯥꯎ
ꯎꯝ ꯑꯩꯗꯤ ꯀꯦꯞꯁꯣꯟꯖꯨ ꯀꯦꯞꯁꯟꯖꯨ ꯃꯁ ꯁꯜꯖꯨ ꯑꯗꯨꯝ ꯂꯣꯏ ꯆꯥꯏꯗ
ꯑꯩꯗꯤ ꯃꯁꯜꯖꯦ ꯑꯣꯏ ꯄꯥꯥꯝ
ꯍꯥꯟꯅꯗꯤ ꯃꯁꯜ ꯍꯥꯟꯅ ꯑꯥꯗꯨ ꯉꯥꯛꯇ ꯆꯥꯔꯝꯃꯦꯕꯀꯣ ꯀꯦꯞꯁꯟ ꯑꯝꯇ ꯆꯥꯔꯝꯗꯦꯕ ꯑꯗꯣ ꯑꯩꯗꯤ ꯏꯁꯥꯗꯣ ꯅꯣꯏꯅꯤꯡꯃꯟ ꯕꯒꯤꯀꯣ ꯀꯦꯞꯁꯣꯟꯁꯨ ꯑꯗꯨꯝ ꯆꯥꯔꯦ ꯍꯧꯖꯤꯛꯇꯤ
ꯑꯣ ꯃꯔꯤꯟꯒꯗꯣ ꯍꯥꯎꯕꯅꯦ ꯍꯥꯏꯕ
ꯃꯔꯤꯟꯗꯤ ꯆꯥꯗ꯭ꯔꯤ ꯑꯝꯐꯥꯎ
ꯏꯕꯦꯝꯃ ꯍꯥꯎꯕꯅꯤ ꯏꯕꯦꯝꯃ ꯃꯁꯥ ꯃꯌꯥꯝꯗꯒꯤꯅꯦ ꯃꯔꯤꯅ ꯏꯍꯥꯎꯍꯥꯎꯋꯤꯀꯣ ꯑꯝꯇ ꯇꯦꯁ ꯇꯧꯔ ꯌꯦꯡꯎ
ꯑꯩꯗꯤ ꯃꯈꯣꯡ ꯏꯍꯥꯎ ꯍꯥꯎꯔꯝꯗꯧ ꯃꯥꯜꯂꯦ ꯍꯥꯏꯕ
ꯃꯈꯣꯡ
ꯍꯣꯏ
ꯍꯣꯏ ꯑꯣꯛꯀꯤ ꯃꯈꯣꯡ ꯑꯃ ꯈꯨꯔꯨ ꯃꯄꯥ ꯃꯇꯣꯡ ꯌꯦꯁꯟ ꯂꯩꯕꯗꯣ ꯃꯐꯩ ꯃꯄꯥ ꯗꯔꯥ ꯑꯗꯨ ꯌꯥꯝ ꯍꯥꯎꯗꯣꯏ ꯃꯥꯜꯂꯦ
ꯍꯣꯏ ꯍꯣꯏ ꯚꯤꯗꯤꯑꯣꯗ ꯌꯦꯡꯕ ꯀꯥꯟꯗ ꯌꯥꯝ ꯍꯥꯎꯔꯝꯗꯧ ꯃꯥꯜ ꯍ ꯍꯦ ꯍꯤꯍꯤ
ꯅꯩꯔꯤꯌꯦ ꯋꯥꯔꯤꯁꯤ
ꯍꯥꯎꯋꯦ ꯍꯥꯏꯕ
ꯌꯥꯝ ꯍꯥꯎꯋꯦꯌꯦ ꯑꯗꯒꯤ ꯃꯔꯩꯒꯁꯦ ꯌꯥꯝ ꯍꯥꯎꯋꯦ ꯑꯩ ꯆꯥꯗ꯭ꯔꯤꯌꯦ ꯇꯟꯗꯅ ꯏꯕꯦꯝꯃ ꯇꯥꯡꯉꯦ ꯃꯔꯩꯗꯣ ꯑꯣꯛ ꯃꯔꯩꯗꯣ ꯑꯃꯗꯅꯦ ꯆꯥꯝꯃꯔꯤꯒ ꯄꯤ ꯍꯥꯏꯕ ꯃꯔꯩ
ꯃꯔꯩ ꯑꯃꯇꯪꯗ
ꯍꯣꯏ
ꯑꯁ ꯌꯥꯝ ꯇꯥꯡꯉꯤꯅ ꯑꯗꯨꯗꯤ
ꯇꯥꯡꯉꯦ ꯌꯥꯝ ꯍꯥꯎꯋꯦꯌꯦ ꯏꯕꯦꯝꯃ ꯄꯪꯆꯥꯗ ꯆꯥꯏ ꯑꯩꯈꯣꯏꯗꯤ ꯑꯟꯗ꯭ꯔꯣꯗ ꯌꯥꯝ ꯆꯠꯂꯦꯕ ꯏꯅꯥꯎꯄꯤ ꯂꯩꯕꯅꯤꯅ ꯑ
ꯈꯦꯠꯂꯝꯗꯣꯏꯅꯤꯅꯦ ꯃꯔꯩꯗꯣ ꯍꯤ ꯍꯤ ꯍꯤꯍꯤꯍꯤ ꯑ ꯍ ꯍ ꯍꯨꯝ ꯋꯥꯔꯤꯁꯦ ꯂꯣꯏ ꯁꯨꯔꯛꯄꯗꯣ ꯆꯔꯣ
ꯁꯤꯗꯤ ꯃꯀꯣꯛ ꯀꯔꯤ ꯊꯧꯋꯦ ꯏꯁ ꯃꯀꯣꯛꯁꯦ ꯃꯃꯤꯡ ꯆꯠꯂꯦꯕ ꯃꯀꯣꯛ ꯀꯥꯏ ꯍꯥꯏ ꯑ
ꯑ ꯑꯃ ꯀꯩ ꯂꯝꯗꯅꯣ ꯑꯟꯗ꯭ꯔꯣꯗꯔꯥ ꯀꯩꯅꯣ ꯇꯧꯅꯕ꯭ꯔ ꯃꯤ ꯁꯤꯔꯁꯨ ꯑꯗꯩꯗꯤ ꯊꯕꯛ ꯀꯩꯅꯣ ꯇꯧꯕ ꯀꯥꯟꯗ ꯑꯗꯨꯝ ꯑꯣꯛ ꯆꯥꯕꯗꯣ
ꯑ ꯃꯥꯅꯦ ꯃꯥꯅꯤ ꯍ
ꯍꯣꯏ ꯍꯕꯤ ꯍꯅꯕꯤꯈꯩ ꯃꯣꯏꯒꯤ ꯀꯩꯅꯣ ꯎꯁꯣꯞꯀꯤꯗꯔꯥ ꯍꯣꯏ ꯃꯣꯏ ꯤꯗꯤꯑꯣ ꯅꯥ ꯃ ꯊꯒꯂ ꯗꯣ ꯑꯩꯈꯣꯏ ꯃꯧꯇ ꯎꯠꯂꯨꯀꯥꯟꯗ ꯑꯦ ꯇꯧꯅꯦ ꯍꯥꯏꯕ ꯑꯩꯈꯣꯏꯐꯧꯇꯤ ꯆꯥꯗꯦꯕꯀꯣ
ꯎꯝ ꯊꯃꯒꯦ
ꯑꯟꯗ꯭ꯔꯣꯏꯒꯤ ꯑꯣ ꯈꯨꯠꯊꯣꯡꯗ ꯍꯣꯏ ꯍꯣꯏ ꯑꯩ ꯇꯧꯔꯛꯄ ꯌꯥꯕ꯭ꯔꯥ ꯌꯦꯡꯒꯦ ꯎꯝ ꯅꯪ ꯍꯪꯃꯑꯣ